ꯑꯣ
ꯇꯥꯕ꯭ꯔꯣ
ꯇꯥꯖꯩꯌꯦ ꯇꯥꯖꯩꯌꯦ
ꯀꯩ ꯇꯧꯔꯤꯅꯣ
ꯍꯧꯖꯤꯛꯇꯤ ꯍꯤꯞꯄꯒ ꯂꯩꯌꯦ
ꯑꯣ
ꯅꯣꯏꯗꯤ
ꯑꯣ ꯑꯩꯗꯤ ꯐꯝꯔꯒ ꯂꯩꯌꯦ
ꯑꯣ
ꯀꯅꯥ ꯀꯅꯥ ꯂꯩꯔꯤꯅꯣ
ꯍꯧꯖꯤꯛꯇꯤ ꯏꯊꯟꯇ ꯂꯩꯌꯦ
ꯑꯣ ꯅꯣꯡꯗꯤ
ꯉꯁꯥꯏ ꯏꯃꯥꯟꯅꯕꯒ ꯂꯩꯕꯅꯦ ꯍꯧꯖꯤꯛ ꯃꯥ ꯃꯄꯥꯟ ꯊꯣꯛꯈꯤꯕꯀꯣ
ꯑꯣ
ꯉꯁꯤ ꯀꯩ ꯀꯩꯗ ꯆꯠꯂꯨꯒꯦ
ꯑꯣ ꯉꯁꯤꯗꯤ ꯅꯣꯡ ꯆꯨꯕꯒꯤ ꯑꯗꯨꯝ ꯌꯨꯝꯗ ꯂꯩꯌꯦ
ꯑꯣ ꯑꯥ ꯀꯩꯅꯣꯗꯤ ꯅꯣꯏ ꯇꯝꯄꯥꯛꯇꯩ ꯅꯠꯇ꯭ꯔꯣ
ꯍꯣꯏ ꯃꯥꯅꯦ
ꯇꯝꯄꯥꯛ ꯗꯩꯔꯣ
ꯍꯣꯏ ꯍꯣꯏ
ꯑꯥ ꯑꯣ ꯅꯣꯡ ꯆꯨꯕ꯭ꯔꯥ ꯑꯗꯨꯁꯨ
ꯍꯣꯏ ꯆꯨꯌꯦ ꯉꯁꯥꯏꯗꯤ ꯀꯟꯅ ꯆꯨꯍꯧꯕꯅꯦ
ꯑꯣ ꯌꯥꯖꯦ ꯑꯁꯤ ꯈꯣꯏ ꯈꯣꯏ ꯔꯣꯝꯗꯁꯨ ꯑꯁ ꯅꯣꯡ ꯆꯨꯃꯟꯕꯒꯤ ꯃꯄꯥꯟꯁꯨ ꯊꯣꯛꯄ ꯌꯥꯗꯕꯀꯣ
ꯑꯣ ꯑꯗꯨ ꯉꯁꯤ ꯀꯔꯤ ꯃꯠ ꯎꯝ ꯊꯣꯡꯕ ꯍꯧꯗ꯭ꯔꯤꯌꯦ ꯁꯥꯃꯟꯕꯒꯤ ꯑꯗꯨꯝ ꯐꯝꯂꯒ ꯂꯩꯔꯤꯌꯦ ꯍꯣꯔꯦꯟ ꯊꯣꯡꯅꯤꯅ
ꯑꯣ ꯉꯜꯂꯤꯗꯥ ꯑꯗꯨꯗꯤ ꯈꯨꯟꯗꯅꯤꯅ ꯀꯣ ꯑꯈꯣꯏꯗꯤ
ꯍꯣꯏ
ꯀꯅꯥ ꯀꯅꯥꯒ ꯂꯩꯒꯦ ꯍꯧꯖꯤꯛꯇꯤ
ꯍꯧꯖꯤꯛ ꯏꯃꯥꯟꯅꯕꯤꯈꯣꯏ ꯂꯩꯌꯦ
ꯑꯣ ꯑꯥ ꯅꯪ ꯕꯖꯥꯔꯗꯩꯔꯣ ꯅꯠꯇ꯭ꯔꯒ
ꯍꯥꯥ
ꯕꯖꯥꯔꯗꯒꯤꯔꯣ ꯅꯠꯇ꯭ꯔꯒ
ꯅꯠꯇꯦ ꯌꯤ ꯍꯧꯖꯤꯛꯇꯤ ꯌꯨꯝꯗ ꯂꯩꯌꯦꯕ ꯏꯃꯥꯟꯅꯕꯤ ꯈꯣꯏꯁꯨ
ꯑꯣ ꯍꯥꯏꯗꯤ ꯅꯣꯏ ꯂꯩꯐꯝ ꯅꯣꯏ ꯂꯩꯐꯝꯗꯣ ꯍꯥꯏꯕꯅꯤꯗꯥ
ꯑꯣ ꯑꯩꯈꯣꯏ ꯂꯩꯐꯝꯔꯥ
ꯑꯥ ꯑꯥ
ꯍꯣꯏ ꯍꯣꯏ
ꯕꯖꯥꯔ ꯀꯔꯥꯢ ꯖꯤꯔꯤ ꯄꯥꯀꯤꯡꯒꯅ ꯅꯛꯕ꯭ꯔꯥ
ꯍꯣꯏ ꯅꯛꯄꯨꯗꯤ ꯅꯛꯑꯦ ꯑꯗꯨ ꯑꯣꯏꯔꯁꯨ ꯌꯥꯝ ꯇꯣꯏꯗꯕꯤꯗꯀꯣ
ꯑꯧ ꯍꯣꯏ ꯅꯣꯡ ꯆꯨꯃꯟꯕꯒꯤ ꯑꯁ ꯌꯥꯗ꯭ꯔꯦꯅꯦꯍꯦ ꯉꯁꯤ ꯊꯕꯛ ꯐꯥꯎ ꯇꯧꯕ ꯌꯥꯗ꯭ꯔꯦꯅꯦ
ꯍꯣꯏ ꯑꯗꯨꯅꯦ ꯑꯗꯨꯒꯤ ꯑꯩꯈꯣꯏꯁꯨ ꯊꯕꯛ ꯇꯧꯗꯕꯤꯗ ꯑꯗꯨꯝ ꯌꯨꯝꯗ ꯂꯩꯔꯦ
ꯀꯩ ꯏꯟꯖꯥꯡ ꯊꯣꯡꯗꯣꯏꯕ ꯉꯥꯛꯇꯪ ꯅꯣꯏꯗꯤ
ꯉꯁꯤꯗꯤ ꯏꯃꯥꯟꯅꯕꯤ ꯈꯣꯏꯁꯨ ꯂꯥꯛꯑꯦꯕ ꯑꯥ ꯐꯨꯠꯕꯣꯜ ꯁꯥꯅꯕ ꯉꯁꯤ ꯁꯥꯅꯕꯗꯣ ꯌꯦꯡꯗꯣꯏꯅꯦꯅ
ꯑꯥ
ꯑꯗꯣ ꯄꯨꯂꯥꯞ ꯌꯦꯡꯃꯤꯟꯅꯁꯦꯅ ꯑꯗꯣ ꯉꯁꯤꯗꯤ ꯌꯦꯟ ꯆꯥꯁꯦꯅ ꯇꯧꯔꯒ ꯂꯩꯌꯦ
ꯑꯗꯨ ꯀꯅꯥ ꯀꯅꯥꯗ ꯁꯞꯄꯣꯔꯠ ꯇꯧꯒ ꯇꯧꯗꯣꯏꯔꯣ ꯅꯣꯏꯁꯦ ꯃꯁꯝ ꯁꯪꯕ ꯀꯥꯡꯕꯨꯗꯨꯔ ꯅꯠꯇ꯭ꯔꯒ ꯃꯁꯝ ꯁꯪꯕ ꯀꯥꯡꯕꯨꯗꯣ ꯏꯁ ꯇꯧꯋꯤꯀꯣ ꯑꯩꯁꯨ ꯈꯪꯗꯦꯅꯦ ꯍꯥ
ꯅꯪ ꯅꯪꯗꯤ ꯀꯅꯥꯕꯨ ꯁꯞꯄꯣꯔꯠ ꯇꯧꯗꯣꯏꯕ ꯑꯗꯨꯗꯤ
ꯑꯩ ꯉꯁꯤꯒꯤꯗꯤ ꯅ꯭ꯌꯨꯇ꯭ꯔꯦꯜ ꯑꯣꯏꯔꯒꯦ
ꯍꯩꯁ ꯅꯪꯒꯤ ꯁꯞꯄꯣꯔꯠ ꯇꯧꯕ ꯇꯤꯝ ꯁꯥꯅꯗꯦ ꯍꯥꯏꯕꯅꯤꯅ ꯑꯗꯨꯗꯤ
ꯎꯝ ꯑꯩꯒꯤꯗꯤ ꯑꯩꯒꯤꯗꯤ ꯉꯁꯤ ꯑꯌꯨꯛꯇ ꯁꯥꯟꯅꯥꯈ꯭ꯔꯗꯨꯗꯤ ꯑꯥ ꯀꯩꯅꯣꯗ ꯄꯨꯡ ꯑꯃ ꯑꯥ ꯅꯠꯇꯦ ꯇꯨꯋꯦꯜꯐ ꯄꯨꯡ ꯕꯔꯥ ꯃꯈꯥꯏꯗ ꯄꯨꯡ ꯕꯣꯔꯣ ꯃꯈꯥꯏꯗ
ꯑꯣ ꯑꯗꯨ ꯉꯝꯕꯗꯨꯔꯥ ꯉꯝꯗꯕꯗꯨꯔꯥ
ꯉꯝꯕꯅꯦ
ꯑꯣ ꯑꯗꯨ ꯑꯃꯨꯛ ꯁꯥꯟꯅꯕꯗ ꯌꯦꯡꯗꯣꯏꯅꯦ ꯑꯗꯨꯗꯤ
ꯑꯗꯨꯒ ꯍꯌꯦꯡꯁꯦ ꯉꯁꯤ ꯅꯨꯡꯗꯥꯡ ꯍꯥꯏꯇꯥꯔꯦ ꯑꯈꯣꯏꯒꯤꯗꯤ ꯀꯣ
ꯍꯣꯏ ꯍꯣꯏ
ꯉꯁꯤ ꯁꯥꯟꯅꯕꯗ ꯑꯌꯨꯛ ꯀꯩꯅꯣꯗ ꯁꯥꯟꯅꯒꯗꯕꯗꯣ ꯁꯤꯛꯁ ꯄꯨꯡ ꯇꯔꯨꯛ ꯃꯈꯥꯏꯗ ꯑꯃꯨꯛ ꯁꯥꯟꯅꯒꯗꯕ ꯑꯥ ꯎꯝ ꯅꯦꯝꯕ ꯅꯨꯄꯥ ꯑꯃꯗꯣ ꯑꯅꯦꯝꯕ
ꯑꯗꯨꯅꯦ ꯑꯗꯨꯅꯦ
ꯑꯣ ꯅ ꯅꯪ ꯃꯥꯕꯨ ꯁꯞꯄꯣꯔꯠ ꯇꯧꯕ꯭ꯔꯅꯦ
ꯎꯝ ꯑꯩꯁ ꯑꯩꯒꯤꯗꯤ ꯗꯥꯏ ꯍꯥꯔꯠ
ꯍꯥꯏꯁ ꯂꯣꯏꯔꯦꯍꯦ
ꯅꯣꯏꯗꯤ
ꯎꯝ ꯑꯩꯔꯥ
ꯎꯝ ꯄꯣꯈꯤꯕ ꯄꯣꯈꯤꯕ ꯑꯃꯗꯨꯔꯣ
ꯍꯣꯏ ꯊꯣꯛꯈꯤꯕ ꯂꯣꯏꯈꯤ ꯂꯣꯏꯈꯤꯕ ꯍꯥꯏꯕꯇꯥꯔꯦ
ꯀꯞ ꯀꯞꯄꯀꯥ ꯀꯞꯄꯒ ꯆꯠꯄꯗꯣ
ꯅꯠꯇꯦ ꯑꯃꯗꯣ, ꯍꯣꯏ ꯀꯥꯞꯄꯨꯗꯤ ꯀꯞꯄꯦ ꯑꯗꯨ ꯑꯣꯏꯔꯁꯨ ꯌꯥꯝ ꯌꯥꯝ ꯀꯞꯇꯕꯤꯗ ꯂꯩꯕꯗꯣ ꯑꯃꯗꯣ
ꯑꯗꯨ ꯃꯣꯏ ꯃꯣꯏ ꯀꯩꯗꯧ ꯀꯔꯝ ꯀꯥꯟꯗ ꯁꯥꯟꯅꯒꯦ ꯃꯣꯏꯁꯦ ꯍꯥꯏꯐꯦꯠꯇꯪ ꯍꯩꯔꯛꯑꯣꯅꯦ ꯑꯩ ꯑꯗꯨꯝ ꯌꯦꯡꯕꯅꯦꯅ ꯈꯪꯅꯤ
ꯑꯣ ꯎꯝ ꯁꯤꯛꯁ ꯗꯦꯠ ꯁꯤꯛꯁ ꯀꯨꯝꯕꯗꯔꯥ ꯁꯥꯟꯅꯕꯗꯣꯕꯨ
ꯑꯁ ꯑꯗꯨꯗꯤ ꯂꯤꯛ ꯔꯥꯎꯟ ꯑꯣꯏꯔꯝꯒꯅꯤꯅꯦ ꯑꯗꯨꯗꯤ ꯗꯦꯠ ꯁꯤꯛꯁ ꯑꯦ ꯅꯠꯇꯦ ꯅꯠꯇꯦ ꯅꯠ ꯇꯦ ꯅꯠꯇꯦ ꯗꯦꯠ ꯁꯤꯛꯁꯁꯦ ꯀꯩꯅꯣ ꯑꯣꯢꯔꯝꯒꯅꯤ ꯍꯣꯢ ꯑꯩꯅꯤ ꯑꯩꯅ ꯂꯥꯟꯕꯅꯦ ꯎꯝ ꯗꯦꯠ ꯁꯤꯛꯁ ꯑꯃꯨ ꯑꯃꯨꯕ ꯀꯥꯡꯕꯨꯔꯣ ꯅꯠꯇ꯭ꯔꯒ
ꯅꯠꯇꯦꯍꯦ ꯋꯥꯡ ꯆꯥꯎꯔꯒ
ꯀꯅꯥꯔꯥ ꯍꯥꯏꯔꯤ ꯈꯪ ꯈꯪꯕꯨꯗꯤ ꯈꯪꯉꯝꯃꯅꯤ ꯑꯗꯨꯁꯨ ꯍꯧꯖꯤꯛꯇꯤ
ꯍꯣꯢ ꯍꯣꯢ ꯎꯝ ꯎꯝ ꯃꯥꯅꯦ ꯃꯥꯅꯦ
ꯅꯣꯢ ꯂꯩꯕꯗꯤ ꯔꯦꯟꯗ ꯂꯩꯕ꯭ꯔꯣ ꯅꯠꯇ꯭ꯔꯒ
ꯑꯣ ꯌꯨꯝꯗ ꯂꯩꯌꯦ
ꯑꯣ ꯍꯤ ꯑꯗꯨꯕꯨ ꯌꯨꯝ
ꯍꯣꯢ ꯑꯗꯨꯝ ꯌꯨꯝ ꯂꯩ ꯂꯩꯌꯦꯅꯥ ꯌꯨꯝ ꯁꯥꯔꯒꯀꯣ
ꯑꯧ ꯑꯧ ꯍꯣꯏ꯫
ꯈꯣꯢꯗꯤ ꯔꯦꯟꯗ ꯂꯩꯕꯅꯦ ꯑꯥꯗꯗꯤ ꯍꯧꯖꯤꯛꯇꯤ ꯈꯨꯟꯗꯅꯦ ꯑꯗꯨꯁꯨ ꯂꯩꯕꯗꯤ ꯍꯥꯢꯕ ꯑꯥꯗ ꯃꯄꯥꯟ ꯃꯄꯥꯟ ꯅꯠꯇꯦ ꯑ ꯃꯤ ꯆꯞ ꯃꯥꯟꯅꯩꯗ
ꯑ ꯑꯥ
ꯈꯣꯢ ꯔꯣꯝꯗꯗꯤ ꯑꯩꯈꯣꯢ ꯔꯣꯝꯗꯗꯤ ꯅꯣꯡ ꯆꯨꯕꯅꯤꯅ ꯃꯥꯥꯁꯨ ꯑꯃꯨꯛ ꯆꯠꯈ꯭ꯔꯦ
ꯎꯝ ꯁꯣꯝꯅꯁꯨ ꯑꯗꯨꯝ ꯃꯥꯢ ꯑ ꯅꯣꯡ ꯆꯨꯨꯔꯗꯤ ꯃꯥꯢ ꯆꯠꯄꯅꯦꯕ ꯑꯗꯣ ꯕꯣꯜꯗꯣ ꯁꯥꯅ ꯕꯣꯜ ꯁꯥꯅꯕꯗꯣ ꯌꯦꯡꯕ ꯅꯨꯡꯉꯥꯢꯇꯦꯕ ꯅꯨꯡꯉꯥꯢꯇꯦꯕ ꯗꯨꯝ ꯅꯣꯡ ꯆꯨꯔꯗꯤꯀꯣ ꯑꯗꯨꯃꯥꯢꯟ ꯃꯣꯠꯇꯣꯢꯔꯅ ꯄꯥꯈꯠꯄꯗꯣ
ꯅꯣꯢ ꯑꯗꯨꯗꯤ ꯐꯣꯟ, ꯐꯣꯟꯒꯨꯝꯕꯗ ꯌꯦꯡꯕ ꯑꯣꯢꯔꯝꯒꯅꯤ
ꯍꯣꯢ ꯐꯣꯟꯗ ꯑꯗꯨꯝ ꯌꯦꯡꯉꯦ ꯍꯣꯢ
ꯑꯣ ꯈꯣꯢꯗꯤ
ꯅꯣꯡ ꯆꯨꯗꯕꯤꯗꯗꯤ ꯎꯝ
ꯈꯨꯟꯗꯅꯤꯅ ꯑꯗꯨꯝ ꯇꯤꯚꯤꯗ ꯑꯗꯨꯝ ꯌꯦꯡꯉꯦꯕ
ꯑꯣ ꯅꯨꯡꯉꯥꯢꯔꯝꯗꯨꯏꯅꯦ ꯑꯗꯨꯗꯤ ꯎꯝ
ꯍꯣꯢ ꯅꯨꯡꯉꯥꯢꯕꯅꯦ ꯗꯨꯨꯝ ꯄꯨꯜꯂꯒꯀꯣ ꯃꯤꯌꯥꯝ
ꯍꯣꯢ ꯍꯣꯢ ꯄꯨꯂꯞ ꯄꯨꯝ ꯄꯨꯝꯅ ꯌꯦꯡꯕꯗꯣ ꯅꯨꯡꯉꯥꯢꯕꯅꯦ
ꯑꯝ ꯇꯠꯇ ꯁ꯭ꯀꯥꯢꯒꯨꯝꯕ ꯑꯗꯨꯝ ꯑꯗꯨꯗ ꯌꯦꯡꯕꯅꯤꯅ ꯑꯗꯨꯝ ꯅꯨꯡ ꯆꯨꯕ ꯆꯨꯗꯕ ꯑꯗꯨꯗꯤ ꯀꯩꯅꯣꯗꯤ ꯕꯤꯠꯇ꯭ꯔꯤꯒꯨꯝꯕ ꯂꯩꯗꯅ
ꯍꯣꯢ ꯍꯣꯢ ꯑꯩꯈꯣꯢꯗꯁꯨ ꯇꯤꯚꯤ ꯐꯨꯠ ꯇꯤꯚꯤꯗꯤ ꯂꯩꯌꯦ ꯕ ꯅꯣꯡ ꯆꯨꯗꯕ ꯅꯨꯃꯤꯠꯇꯤ ꯍꯣꯢ ꯌꯦꯡꯉꯦ ꯑꯗꯨ ꯅꯣꯡ ꯆꯨꯕ ꯅꯨꯃꯤꯠꯇꯤ ꯃꯨꯠꯀꯥꯔꯅ ꯄꯥꯈꯠ ꯒꯤ ꯐꯣꯟꯗ ꯑꯗꯨꯝ ꯌꯦꯡꯉꯦꯕ
ꯑꯗꯨ ꯑꯗꯨꯑꯣꯢꯁꯨ ꯋꯥꯢꯐꯥꯢꯒꯨꯝꯕꯗꯤ ꯄꯔꯝ ꯄꯥꯏꯔꯝꯒꯅꯤꯗꯅ
ꯎꯝ
ꯀꯔꯤ ꯀꯔꯤ ꯊꯕꯛ ꯇꯧꯕꯅꯣ ꯁꯣꯝꯗꯤ
ꯀꯣꯂꯦꯖ ꯆꯠ ꯀꯣꯂꯦꯖ ꯆꯠꯂꯒ ꯂꯩꯌꯦ
ꯀꯔꯤꯕ
ꯀꯣꯂꯦꯖ ꯆꯠꯂꯒ ꯂꯩꯌꯦꯕ
ꯑꯣ ꯀꯔꯝꯕ ꯀꯣꯂꯦꯖꯗ ꯕꯖꯥꯔ ꯀꯩꯅꯣꯗ ꯑ ꯑꯥ ꯀꯩꯅꯣꯗꯣ ꯑꯁꯦꯝꯕ꯭ꯂꯤ ꯃꯅꯥꯛꯇꯔꯣ ꯅꯠꯇ꯭ꯔꯒ ꯑꯥ
ꯀꯗꯣꯝꯗ
ꯑꯩꯈꯣꯏꯒꯤꯔꯣ
ꯑꯥꯎ
ꯑꯥ ꯍꯥꯏꯕꯗꯤ ꯑꯩꯈꯣꯏꯒꯤꯗꯤ ꯌꯥꯝ ꯅꯞꯇꯦꯗ ꯑꯩꯈꯣꯏ ꯌꯨꯝꯗꯤ ꯍꯥꯏꯕꯗꯤ ꯕꯖꯥꯔ ꯃꯅꯛꯇ ꯍꯥꯏꯕ ꯇꯥꯔꯦ ꯁꯨꯝꯗꯤ ꯅꯨꯄꯤ ꯊꯤꯈꯕ꯭ꯔꯣ
ꯊꯤꯗ꯭ꯔꯤꯗ ꯑꯁ ꯍꯧꯖꯤꯛ ꯅꯍꯥ ꯑꯣꯏꯔꯤꯗ ꯍꯥꯏꯇꯥꯔꯦ
ꯍꯥꯏ ꯁꯣꯝꯒꯤ ꯈꯣꯟꯖꯦꯜꯗꯤ ꯑꯍꯥꯟ ꯑꯣꯏꯗꯣꯏ ꯃꯟꯗꯦꯗ
ꯑꯍꯥꯟ ꯑꯗꯨ ꯅꯪ ꯆꯍꯤ ꯀꯌꯥ ꯁꯨꯔꯒꯦ
ꯑꯩꯗꯤ ꯑꯉꯥꯡ ꯑꯣꯏꯔꯤꯌꯦ
ꯑꯗꯨ ꯀꯣꯂꯦꯖ ꯀꯣꯂꯦꯖ ꯀꯥꯕ ꯑꯩ ꯀꯩꯅꯣꯗ ꯂꯣꯏꯔꯕꯅꯦ ꯀꯣꯂꯦꯖꯁꯦ ꯇ꯭ꯋꯦꯟꯇꯤ ꯇ꯭ꯋꯦꯟꯇꯤ ꯀꯩꯅꯣꯗ ꯀꯨꯟ ꯀꯨꯟ ꯃꯉꯥ ꯑꯣꯏꯔꯝꯒꯅꯤ ꯃꯔꯤꯔ ꯃꯉꯥꯔ ꯑꯗꯨꯗ ꯂꯣꯏꯔꯕꯅꯦ ꯒ꯭ꯔꯦꯖꯨꯌꯦꯁꯟꯁꯦ
ꯑꯣ ꯑꯗꯨꯗꯤ ꯅꯪ ꯍꯧꯖꯤꯛꯇꯤ ꯑꯍꯟ ꯑꯣꯏꯔꯝꯅꯤ
ꯀꯨꯟ ꯃꯉꯥ ꯁꯨꯗꯣꯔꯦ ꯀꯔꯤꯕ ꯀꯨꯟ ꯑꯩ ꯆꯍꯤꯁꯦ ꯀꯨꯟ ꯃꯉꯥ ꯁꯨꯗꯣꯔꯦꯕ ꯍꯟꯗꯛꯅ
ꯑꯣ
ꯁꯣꯝꯗꯤ
ꯑꯉꯥꯡ ꯑꯣꯏꯔꯤꯗ ꯑꯈꯣꯏꯗꯤ
ꯍꯝ
ꯑꯗꯨ ꯉꯁꯤ ꯅꯨꯡꯗꯥꯡ ꯍꯣꯏ ꯉꯁꯤ ꯅꯨꯡꯗꯥꯡꯗꯤ ꯀꯔꯤ ꯏꯟꯖꯡ ꯆꯥꯗꯣꯏꯕ ꯑꯃꯨꯛ
ꯈꯪ ꯑꯩꯅ ꯊꯣꯡꯗꯕ ꯊꯣꯡꯗꯕꯅꯤꯅꯀꯣ
ꯑꯣ
ꯀꯩ ꯌꯨꯝ ꯌꯨꯝꯗ ꯂꯩꯕꯅꯤꯅ ꯀꯩ
ꯁꯨꯝꯗꯤ ꯏꯃꯨꯡꯒꯤ ꯃꯤ ꯀꯌꯥ ꯂꯩꯕ꯭ꯔ ꯑꯗꯨꯗꯤ ꯇꯕ꯭ꯔꯣ ꯍꯜꯂꯣ ꯇꯕ꯭ꯔꯣ ꯇꯗꯕ꯭ꯔꯣ ꯇꯕ꯭ꯔꯣ